ꯍꯜꯂꯣ ꯇꯥꯏꯌꯦ
ꯑꯣ ꯑꯩꯒꯤ ꯏꯁꯥꯒꯤ ꯅꯦꯠ ꯑꯣꯟ ꯇꯧꯗ꯭ꯔꯗꯤ ꯌꯥꯗ꯭ꯔꯦꯕ
ꯑꯩ ꯑꯗꯨꯝ ꯇꯧꯔꯒ ꯂꯩꯕꯅꯤ ꯀꯤꯖꯗꯅ
ꯎꯝ ꯈꯪꯗꯣ ꯑꯩꯈꯣꯏ ꯏꯅꯦꯠ ꯁꯤ ꯀꯩꯗꯧꯔꯒ ꯂꯩꯕ꯭ꯔꯥ
ꯄꯥꯈꯠꯄꯅ ꯍꯥꯏꯗꯤ ꯍꯧꯖꯤꯛ ꯉꯍꯥꯛꯇꯤ ꯌꯥꯔꯔꯣꯏꯗ꯭ꯔꯥ ꯍꯥꯏꯅ ꯔꯧꯔꯤꯅꯣ ꯇꯧꯔꯤꯒꯦ ꯇꯥꯕ꯭ꯔꯣ ꯍꯜꯂꯣ ꯇꯥꯗꯕ꯭ꯔꯣ ꯇꯥꯗꯕ꯭ꯔꯣ
ꯇꯥꯕ꯭ꯔꯣ ꯇꯥꯕ꯭ꯔꯣ
ꯍꯜꯂꯣ
ꯇꯥꯕ꯭ꯔꯣ
ꯇꯥꯏꯌꯦ
ꯇꯥꯏꯌꯦ ꯇꯥꯔꯦ
ꯀꯩꯗꯧꯔꯦ
ꯅꯦꯠ ꯌꯥꯗꯦꯕ
ꯎꯝ
ꯀꯥꯎꯍꯟꯅꯤꯡꯉꯤ ꯌꯥꯝꯅ
ꯍꯥꯎꯅꯤꯡꯉꯅꯨꯁꯦ ꯅꯃꯥꯟꯅꯕꯗꯤ ꯋꯥꯔꯤ ꯁ꯭ꯅꯗ꯭ꯔꯕꯣ ꯍꯧꯖꯤꯛꯇꯤ
ꯁꯥꯟꯅꯗꯦ ꯃꯦꯍꯦꯁꯄꯥꯏ ꯇꯧꯔꯛꯇꯦ
ꯎꯝ ꯃꯥꯒꯤ ꯅꯪꯅ ꯈꯟꯕꯤꯔꯒ
ꯍꯣꯏ
ꯍꯥꯏꯗꯨꯗ ꯃꯤ ꯌꯨꯝ ꯂꯩꯔꯗꯤ ꯊꯕꯛ ꯌꯥꯝ ꯌꯥꯝ ꯆꯤꯟꯕꯒꯤ ꯑꯣꯏꯔꯝꯂꯅꯤꯌꯦ
ꯍꯣꯏ ꯀꯥꯏꯗꯦꯁꯨ ꯑꯗꯨ ꯑꯗꯨꯝ ꯑꯩꯅ ꯑꯩꯗꯣ ꯅꯨꯡꯉꯥꯏꯇꯕꯒꯤꯀꯣ
ꯑꯣ
ꯑꯩ ꯅꯨꯡꯉꯥꯏꯇꯕꯒꯤ ꯑꯩꯅ ꯍꯥꯏ ꯍꯥꯏꯈ꯭ꯔꯕꯅꯦꯕ
ꯑꯣ ꯑꯣ ꯅꯃꯥꯟꯅꯕꯤꯒ ꯂꯩꯕ꯭ꯔꯣ ꯅꯊꯟ ꯂꯩꯕ꯭ꯔꯣ
ꯏꯃꯥꯟꯅꯕꯤ ꯂꯩꯌꯦ
ꯑ ꯑ ꯑ ꯑꯣ
ꯅꯪꯗꯤ
ꯑꯩ ꯃꯄꯥꯟꯗ ꯐꯝ ꯃꯄꯥꯟꯗ ꯂꯦꯞꯄꯒ ꯂꯩꯌꯦ ꯍꯧꯖꯤꯛ ꯀꯩꯅꯣꯗ ꯊꯣꯡꯅꯥꯎ ꯃꯌꯥꯗ ꯑꯗꯨꯝ ꯁꯥꯏꯌꯦ ꯁꯣꯝ ꯃꯥꯏꯀꯩꯁꯦ
ꯂꯧꯕꯨꯛ ꯆꯠꯅꯤꯡꯕ꯭ꯔꯣ ꯅꯪꯗꯤ
ꯎ ꯆꯠꯅꯤꯡꯉꯦ ꯑꯗꯣ ꯅꯨꯡꯁꯥ ꯁꯥꯔꯗꯤ ꯉꯝꯖꯔꯣꯏꯗꯤ ꯁꯨꯡꯉꯝ ꯉꯝꯃꯔꯣꯏ
ꯎꯝ ꯁꯨꯡꯒꯨꯝ ꯀꯨꯝꯗ꯭ꯔꯤꯕꯣ ꯂꯧꯕꯨꯛꯇ
ꯆꯥꯛ ꯊꯤꯟꯕ ꯆꯠꯈ꯭ꯔꯦ ꯃꯃꯥꯡꯗ ꯑꯃꯔꯛ
ꯑꯩꯁꯨ ꯑꯃꯨꯛ ꯑꯃꯛ ꯏꯄꯥꯗꯣ ꯂꯧꯔꯤ ꯍꯥꯏꯕ꯭ꯔꯥ ꯀꯩꯅꯣ ꯇꯧꯕ꯭ꯔꯥ ꯑꯗꯨ ꯁꯦꯝꯕ ꯃꯇꯝꯗ ꯃꯥꯗꯣ ꯆꯥꯛ ꯌꯦꯟꯁꯥꯡꯒꯨꯝꯕ ꯄꯥꯛ ꯄꯥꯛ ꯆꯥꯕ ꯂꯥꯛꯇꯦꯕꯀꯣ ꯍꯥꯏꯕꯗꯤ ꯈꯔ ꯂꯥꯞꯄꯦꯕ ꯑꯩꯈꯣꯏꯒꯤꯗꯣ ꯑꯥ ꯃꯈꯥ ꯀꯨꯝꯃꯦꯕ ꯑꯗꯨꯒꯤ ꯑꯪ ꯑꯃꯨꯛ ꯃꯥꯁꯦ ꯑꯩꯈꯣꯏꯗ ꯀꯣꯜ ꯇꯧꯔꯛꯀꯅꯤꯕ
ꯎꯝ
ꯆꯥꯛ ꯄꯨꯕꯤꯔꯛꯑꯣꯅ ꯑꯗꯣ ꯇꯧꯕꯗ ꯄꯤꯔ ꯄꯤꯕ ꯆꯠꯀꯅꯤ ꯑꯗꯨꯒ ꯑꯃꯨꯛ ꯑꯃꯨꯛ ꯃꯥꯁꯦ ꯀꯔꯤꯝ ꯍꯥꯏꯔꯛꯑꯣꯏꯕꯀꯣ ꯄꯨꯡ ꯕꯥꯔꯣ ꯄꯨꯡ ꯑꯩꯈꯣꯏꯗꯤ ꯑ ꯌꯨꯝꯒꯨꯝꯕꯗ ꯈꯨꯟꯒꯨꯝꯅ ꯂꯩꯔꯗꯤ ꯉꯟꯅ ꯉꯟꯅ ꯆꯥꯛ ꯆꯥꯅꯩ ꯌꯦꯅꯀꯣ
ꯎꯝ
ꯑꯗꯨ ꯑꯗꯨꯒꯤ ꯏꯄꯥꯗꯣ ꯑꯌꯨꯛꯇꯁꯨ ꯀꯔꯤꯝ ꯆꯥꯔꯣꯏꯕꯀꯣ ꯆꯥ ꯍꯥꯏꯕꯕꯨ ꯆꯥꯆꯝ ꯑꯃ ꯀꯔꯤ ꯊꯨꯝ ꯆꯤꯅꯤ ꯍꯥꯞꯇꯕ ꯆꯥꯗꯣ
ꯎꯝ ꯎꯝ ꯎꯝ
ꯑꯗꯨ ꯑꯌꯨꯛ ꯑꯌꯨꯛ ꯑꯌꯨꯛ ꯉꯟꯇꯥ ꯑꯗꯨꯒꯨꯝ ꯑꯗꯨ ꯈꯛꯇꯪ ꯊꯛꯑꯒ ꯆꯠꯀꯅꯤ ꯑꯗꯨꯗꯤ ꯄꯨꯛ ꯍꯥꯡꯉꯦꯅ ꯏꯁꯤꯡ ꯊꯛꯄꯒ ꯆꯞ ꯃꯥꯟꯅꯩꯅꯀꯣ
ꯎꯝ
ꯑꯗꯨꯒꯤ ꯑꯗꯨꯒꯨꯝꯕ ꯊꯥꯛꯑꯒꯗꯣ ꯈꯤꯇꯪ ꯆꯠꯂꯅꯤ ꯕꯤꯁꯀꯤꯠꯀꯨꯝꯕ ꯑꯆꯥꯄꯣ ꯑꯆꯥꯎ ꯍꯥꯏꯕꯁꯦ ꯄꯥꯛ ꯄꯥꯛ ꯌꯥꯗꯦꯕꯀꯣ
ꯎꯝ
ꯑꯗꯨꯒ ꯃꯥꯁꯦ ꯆꯥꯏ ꯍꯥꯏꯕ ꯕꯣꯛ ꯃꯃꯥꯟꯅꯕ ꯑꯩꯈꯣꯏ ꯂꯩꯕ ꯃꯇꯝꯗ ꯃꯃꯥꯟꯅꯕꯈꯣꯏ ꯃꯃꯥꯟꯅꯕ ꯑꯩꯈꯣꯏꯒ ꯄꯨꯟꯕ ꯃꯇꯝꯗ ꯈꯤꯇꯪ ꯆꯥꯥꯏꯑꯦꯕ ꯑꯗꯨ ꯑꯗꯨꯒꯤ ꯃꯥꯁꯦ ꯊꯦꯡ ꯊꯦꯡꯍꯜꯂꯛꯀꯅꯤ ꯀꯣꯜ ꯇꯧꯔꯛꯑꯔꯣꯏ ꯑꯗꯨꯒꯤ ꯑꯩꯈꯣꯏ ꯈꯜꯂꯤꯁꯦ ꯑꯁ ꯆꯥꯛ ꯑꯃꯨꯛꯀ ꯊꯤꯟꯕꯤꯔꯨꯔꯁꯦ ꯗ ꯃꯥ ꯂꯥꯛꯇꯕꯁꯦ ꯆꯥꯛ ꯊꯤꯟꯕ ꯂꯥꯛꯑꯣꯅ ꯍꯥꯏꯕ ꯃꯥꯜꯂꯦ ꯅꯍ ꯈꯣꯏꯗꯣ ꯑꯃꯨꯛ ꯃꯨꯛ ꯊꯤꯟꯕ ꯆꯠꯂꯦ ꯑꯩ ꯑꯩꯁꯨ
ꯅꯣꯏꯗꯤ ꯂꯧꯕꯨꯛꯇꯣ ꯀꯌꯥꯝ ꯂꯥꯞꯀꯦ
ꯂꯥꯞꯄꯦ ꯁꯤꯗꯒꯤ ꯀꯃꯥꯏꯅ ꯍꯥꯏꯗꯣꯏꯔꯥꯀꯣ ꯎꯝ ꯇꯝꯄꯥꯛ ꯑꯣꯏꯕꯅꯤꯅꯀꯣ ꯈꯤꯇ ꯈꯤꯇꯪꯗꯤ ꯑꯗꯨꯝ ꯆꯠꯂꯦ ꯍꯥꯏꯇꯥꯔꯦ
ꯎꯝ ꯈꯣꯡꯅꯗꯤ ꯆꯠꯄ꯭ꯔꯥ ꯁꯥꯏꯀꯜꯒꯨꯝꯕꯗꯤ ꯆꯠꯄ꯭ꯔꯥ
ꯈꯣꯡꯅꯅꯦꯗ ꯈꯣꯡꯅ ꯆꯠꯂꯦ
ꯑꯣ ꯃꯅꯨꯡꯗꯤ ꯌꯥꯝ ꯆꯥꯡꯗꯕꯔꯣ
ꯃꯤꯅꯤꯠ ꯃꯉꯥꯒꯨꯝꯕ ꯆꯪꯒꯦꯔꯥ ꯈꯪꯗ꯭ꯦ ꯃꯤꯅꯤꯠ ꯃꯉꯥꯒꯨꯝꯕ
ꯍꯣ ꯍꯣ
ꯁꯤꯛꯁ ꯁꯕꯦꯟ ꯃꯤꯅꯤꯠꯁ ꯀꯨꯝꯕꯗꯤ ꯆꯪꯗꯧ ꯃꯥꯜꯂꯦ
ꯄꯨꯡ ꯇꯔꯨꯛ ꯇꯔꯦꯠ ꯆꯪꯉꯗꯤ
ꯑꯗꯣ ꯑꯩꯈꯣꯏꯗꯣ ꯑꯥ ꯑꯥ ꯃꯊꯛ ꯇ ꯃꯊꯛꯇ ꯂꯩꯔꯕꯅꯤꯅ ꯍꯦꯟꯅ ꯑꯃꯨꯛꯀ ꯈꯤꯇꯪ ꯀꯤꯂꯣꯃꯤꯇꯔ ꯑꯃꯃꯨꯛ ꯁꯥꯡꯈ꯭ꯔꯦ ꯍꯥꯏꯗꯣꯏꯔꯥ ꯃꯤꯇꯔ ꯑꯃ ꯍꯥꯏꯕꯗꯤ ꯀꯤꯂꯣꯃꯤꯇꯔ ꯑꯃ ꯍꯦꯟꯅ ꯑꯃꯨꯛꯀ ꯍꯥꯞꯆꯟꯕꯗꯣ
ꯎꯝ
ꯑꯗꯨꯃꯥꯏꯅ ꯑꯣꯏꯌꯦ ꯀꯤꯂꯣꯃꯤꯇꯔ ꯑꯃ ꯐꯥꯒꯦꯔꯥ ꯊꯥ ꯑꯗꯦ ꯍꯥꯏꯕꯗꯤ ꯅꯍꯥꯟꯗꯣ ꯑꯩꯈꯣꯏ ꯕꯇꯔꯈꯣꯏꯒ ꯂꯩꯃꯤꯟꯅꯕ ꯃꯇꯝꯗꯅꯤꯀꯣ
ꯑꯥꯎ
ꯑꯣ ꯀꯤꯂꯣꯃꯤꯇꯔ ꯑꯃꯗꯤ ꯊꯥꯒꯦꯔꯣ ꯀꯤꯂꯣꯃꯤꯇꯔ ꯑꯃꯗꯤ ꯈꯤꯇꯪ ꯐꯥꯔꯝꯈꯤꯔꯣꯏꯑꯕꯀꯣ ꯐꯥꯔꯔꯣꯏꯕꯀꯣ ꯑꯗꯣ ꯐꯥꯒꯦ ꯈꯪꯗ꯭ꯔꯦꯁꯨ ꯀꯃꯥꯏꯅ ꯍꯥꯏꯗꯣꯏꯅꯣ ꯈꯪꯗ꯭ꯔꯦꯗ ꯁꯤꯗꯒꯤ ꯍꯥꯏ ꯍꯥꯏꯔꯒ ꯁꯤꯇꯀꯤ ꯎ ꯑ ꯕꯤ ꯑꯦꯝ ꯑꯦꯦꯝ ꯕꯤ ꯑꯦꯝ ꯑꯦ ꯅꯠꯇꯦ ꯑꯥꯒꯤ ꯑꯩꯈꯣꯏꯒꯤ ꯑꯥꯒꯤ ꯒꯦꯠꯇꯣ ꯑꯣꯇꯣ ꯐꯝꯅꯤꯉꯥꯏ ꯒꯦꯠꯇꯣ ꯑꯣ ꯑꯗꯨꯐ ꯑꯗꯨꯐꯥꯎ ꯎꯗꯧ ꯃꯥꯜꯂꯦꯕ
ꯑꯣ ꯑꯗꯨꯝꯝ ꯂ ꯂꯥꯞꯄꯗꯤ ꯑꯣꯏꯗꯦꯗ ꯑꯩ ꯋꯥꯈꯜꯗꯗꯤ
ꯈ ꯈꯣꯡꯗ ꯑꯩ ꯑꯩ ꯍꯥꯏꯕ ꯑꯃ ꯈꯪꯗꯦꯕ ꯍꯥꯏꯕꯗꯤ ꯏꯁꯇ꯭ꯔꯤꯠ ꯏꯁꯇ꯭ꯔꯤꯠ ꯑꯣꯏꯕꯒꯤꯀꯣ
ꯑꯥꯎ
ꯑꯗꯨ ꯑꯩꯁꯨꯨꯝ ꯍꯥꯏꯐꯝ ꯈꯪꯗꯦꯕ ꯍꯣꯏ ꯂꯥꯞꯇꯤ ꯂꯥꯞꯇ ꯇꯕꯅꯤꯗ ꯂꯥꯞꯇꯦ
ꯑꯣ ꯑꯩꯗꯤ ꯌꯥꯝ ꯂꯥꯞꯄꯗꯤ ꯆꯠꯄ ꯇꯥꯟꯗꯦꯕ ꯑꯩꯈꯣꯏ ꯑ ꯃꯃꯥꯡꯗꯗꯤ ꯂꯧ ꯈꯔ ꯑꯅꯤꯃꯨꯛ ꯑꯅꯤ ꯑꯍꯨꯝ ꯂꯩꯔꯝꯃꯦꯕꯀꯣ ꯑꯗꯨ ꯑꯗꯨꯗꯤ ꯃ ꯑꯇ ꯃꯥꯟꯅꯗꯦꯕ ꯑꯃꯅ ꯌꯥꯝ ꯂꯥꯞꯄꯦ ꯑꯃꯅ ꯈꯔ ꯅꯛꯄꯦ ꯑꯗꯣ ꯊꯄꯥ ꯑꯃꯃꯁꯤꯗꯝꯕ ꯑꯩꯈꯣꯏ ꯂꯧꯃꯩ ꯂꯧꯊꯣꯛ ꯌꯦꯟꯊꯣꯛꯈ꯭ꯔꯦꯕ ꯑꯔꯥꯞ ꯈꯨꯠꯇ ꯂꯩꯕꯗꯣ ꯑꯗꯨꯗꯤ ꯍꯥꯏꯗꯤ ꯂꯧꯁꯨꯅꯦ ꯎꯝ ꯍꯧꯖꯤꯛꯇꯤ ꯑꯅꯛꯄꯗ ꯂꯩꯔꯦ ꯈꯔ ꯌꯥꯝ ꯅꯛꯄ ꯍꯥꯏꯁꯦ ꯈꯨꯡꯒꯪ ꯃꯅꯨꯡꯗ ꯅꯠꯇꯦꯕ ꯈꯤꯇꯪ ꯆꯠꯊꯣꯛꯑꯦꯕꯀꯣ ꯍꯥꯏꯗꯤ ꯌꯨꯝꯂꯛ ꯈꯛꯇ ꯅꯠꯇꯦꯗꯅ ꯂꯧ ꯍꯥꯏꯁꯤꯗꯤ ꯈꯤꯇꯪ ꯂꯥꯞꯄꯅꯦꯕꯗꯣ ꯑꯗꯨꯗꯤ ꯈꯤꯇꯪꯗꯤ ꯆꯠꯂꯦ ꯎꯝ ꯍꯥꯏꯗꯤ ꯈꯪꯗꯕ ꯋꯥꯅꯤ ꯂꯧ ꯃꯔꯛ ꯃꯔꯛ ꯐꯥꯎꯔꯛꯄꯗ
ꯇꯜꯂꯦ ꯍꯥꯏꯔꯁꯨ ꯑꯗꯨꯝ ꯂꯧꯗꯣ ꯈꯔ ꯈꯤꯇꯪ ꯂꯩ ꯂꯩꯕꯅꯦ ꯂꯩꯕꯅꯦ
ꯎꯝ ꯈꯪꯗꯦꯗ ꯑꯗꯣ ꯑꯩꯗꯤ ꯏꯁꯥꯒꯤ ꯂꯧꯗꯨꯣ ꯃꯁꯛ ꯈꯪꯗꯦꯕ
ꯁꯨꯛꯀꯨꯝ ꯀꯨꯝꯗꯦ
ꯑꯃꯨꯔꯛ ꯀꯨꯝꯕ ꯋꯥꯅꯤ ꯑꯗꯨꯁꯨ ꯀꯥꯎꯊꯣꯛꯈ꯭ꯔꯦ ꯍꯟꯖꯤꯟ ꯍꯟꯖꯤꯟ ꯀꯨꯝꯗꯕꯒꯤ
ꯅꯣꯏ ꯆꯦ ꯍꯣꯏꯗꯤ ꯀꯨꯝꯍꯟꯕ꯭ꯔꯣ ꯀꯨꯝꯗꯦ
ꯍꯥꯏꯗꯤ
ꯀꯨꯝꯗꯦ ꯍꯥꯏꯕ꯭ꯔꯣ ꯅꯣꯏꯆꯦ ꯍꯣꯏ
ꯏꯆꯦ ꯌꯥꯏꯃꯗꯤ ꯑꯗꯨꯝ ꯄꯨꯕꯤꯔ ꯆꯠꯀꯅꯤ ꯏꯃꯥ ꯍꯣꯏꯅ ꯑꯗꯨꯒ ꯀꯩꯅꯣ ꯑꯍꯟꯕꯨꯗꯤ ꯑꯍꯟꯁꯨ ꯑꯃꯨꯛ ꯑꯃꯨꯛ ꯀꯨꯝꯃꯦ ꯑꯗꯣ ꯅꯣꯡꯃ ꯀꯨꯝꯃꯒ ꯃꯁꯥꯗꯣ ꯑꯩꯈꯣꯏ ꯃꯥꯅ ꯌꯦꯡꯅꯤꯡꯗꯦ ꯀꯥꯏꯅ ꯇꯧꯔ ꯄꯨꯗꯥꯒ꯭ꯔꯦ ꯑꯃꯨꯛꯀ
ꯌꯦꯡꯅꯤꯡꯗꯦꯗꯤ
ꯑꯁ ꯁꯨꯕꯗꯣ ꯁꯨꯅꯤꯡ ꯋꯥꯕꯒꯨꯝ ꯇꯧꯔ ꯑꯗꯨꯝ ꯂꯩ ꯍꯥꯏꯌꯦ ꯏꯆꯦ ꯑꯍꯟꯁꯦ
ꯇꯧꯕ ꯇꯧꯕꯅꯦ ꯑꯩꯈꯣꯏ ꯇꯧꯋꯦꯕ ꯑꯩꯈꯣꯏꯁꯨ ꯇꯧꯋꯦꯕ ꯁꯨꯅꯤꯡꯗ꯭ꯔꯗꯤ ꯃꯤꯅꯗꯨꯝ ꯉꯥꯡꯅꯕꯅꯦ ꯍꯥꯏꯗꯤ ꯇꯟꯅ ꯁꯨꯕ ꯈꯣꯏꯗꯣ
ꯎꯝ ꯅꯣꯢꯒꯤ ꯏꯃꯥꯅ ꯌꯦꯡꯅꯤꯡꯗꯦ ꯅꯁꯥꯗꯣ ꯏꯄꯠ ꯄꯠꯂꯒ ꯑꯗꯣ
ꯇꯧꯒꯦ ꯇꯧꯕꯅꯦ
ꯑꯗꯨꯒꯤ ꯏꯆꯦ ꯌꯥꯏꯃꯗꯤ ꯊꯕꯛ ꯁꯨꯅꯤꯡꯉꯦ ꯑꯗꯨꯒꯤ ꯑꯩꯒꯤ ꯍꯛꯆꯥꯡꯁꯦ ꯃꯅꯨꯡꯗ ꯌꯥꯝ ꯐꯠꯇꯕꯅꯦ ꯃꯄꯥꯟꯗ ꯅꯣꯏꯕ ꯃꯥꯟꯕꯅꯦ ꯑꯩꯕꯨ ꯂꯧ ꯌꯥꯝ ꯀꯨꯝꯍꯜꯂꯤꯁꯦ ꯀꯔꯤꯒꯤꯅꯣ
ꯎꯝ
ꯃꯥ ꯂꯩꯕꯒꯤ ꯑꯩꯈꯣꯏ ꯌꯨꯝ ꯅꯨꯄꯥ ꯂꯩꯇ꯭ꯔꯁꯨ ꯈꯔ ꯀꯟꯕꯤꯔꯒꯗꯤ ꯂꯩꯌꯦꯗ
ꯎꯝ
ꯃꯤꯅꯁꯨ ꯈꯔ ꯎꯁꯤꯠꯇꯕꯒꯨꯝꯕꯁꯨ ꯄꯥꯛ ꯈꯔ ꯐꯩꯌꯦꯕ ꯃꯥ ꯂꯩꯕꯒꯤꯀꯣ ꯅꯠꯇꯦ ꯏꯆꯦ ꯌꯥꯏꯃ ꯍꯣꯏ ꯕꯕꯥꯕꯨꯗꯤ ꯏꯆꯦ ꯌꯥꯏꯃꯅ ꯍꯦꯟꯅ ꯀꯤꯔꯝꯅꯤ ꯃꯤꯅ ꯕꯕꯥꯗꯤ ꯌꯥꯝ
ꯍꯣꯏꯅꯦ ꯌꯥꯏꯃꯅꯤꯅ ꯃꯆꯤꯡ ꯍꯥꯏꯁꯤꯗꯤ
ꯑꯁ ꯏꯆꯦ ꯌꯥꯏꯃꯗꯤ ꯃꯤꯅ ꯑꯩꯈꯣꯏ ꯏꯆꯦ ꯑꯍꯟ ꯐꯪꯉꯤ ꯃꯕꯨꯛ ꯃꯔꯥ ꯇꯞꯄ ꯂꯩꯕꯅꯦꯕ
ꯎꯝ
ꯀꯩ ꯍꯥꯏꯅꯤ ꯈꯪꯗꯦ ꯎ ꯃꯥꯗꯤ ꯇꯨꯃꯤꯟ ꯂꯩꯍꯦ ꯏꯃꯥꯕꯨꯗꯤ ꯈꯔ ꯏꯁꯧ ꯂꯥꯡꯉꯤꯀꯣ
ꯍꯣꯏ ꯍꯣꯏ
ꯏꯆꯦ ꯌꯥꯢꯃꯅ ꯀꯟꯕꯅꯦ ꯈꯨꯀꯟ ꯑꯃ ꯇꯧꯋꯦ ꯅꯪꯁꯨ ꯅꯪ ꯅꯣꯢ ꯏꯃꯨꯡꯃꯨꯛ ꯄꯜꯂꯣꯗ
ꯀꯔꯤ
ꯅꯪꯁꯨ ꯅꯣꯢ ꯏꯃꯨꯡꯃꯨꯛ ꯃꯤꯅ ꯀꯤꯅꯤꯡꯉꯥꯏ ꯇꯧꯋꯣ ꯅꯅꯥꯎ ꯅꯨꯄꯥꯗꯤ ꯌꯥꯝ ꯏꯪ ꯇꯞꯄꯒ ꯂꯩꯕꯅꯤꯅ
ꯑꯁ ꯈꯪꯗꯦꯗ ꯍꯣꯏ ꯑꯩ ꯈꯔꯗꯤ ꯁꯥꯊꯤꯌꯦꯀꯣ ꯑꯗꯨ ꯑꯣꯢꯔꯁꯨ ꯃꯤꯅ ꯎꯁꯤꯠꯇꯕ ꯈꯣꯠꯄꯗꯤ ꯄꯥꯛ ꯄꯥꯛ ꯇꯧꯗꯦꯗ
ꯅꯅꯥꯎ ꯅꯨꯄꯥꯗꯤ ꯃꯤ ꯈꯠꯅꯕ ꯉꯝꯃꯔꯣꯏꯌꯦ ꯈꯪꯉꯦ
ꯈꯪꯗꯦꯗ ꯑꯉꯥꯡ ꯑꯣꯏꯔꯤꯕꯅꯤꯅ
ꯍꯣꯏ ꯑꯗꯨꯕꯨꯗꯤ ꯑꯗꯨ ꯑꯣꯢꯁꯨ
ꯑꯗꯨꯕꯨꯀꯣ ꯎꯝ ꯍꯣꯏ ꯑꯗꯨꯕꯨ ꯑꯩꯈꯣꯏ ꯅꯨꯄꯥ ꯂꯩꯇꯦ ꯍꯥꯏꯔꯁꯨ ꯏꯄꯥꯁꯦꯀꯣ
ꯎꯝ
ꯃꯤꯅ ꯌꯥꯗꯦ ꯍꯥꯏꯕ ꯑꯃꯗꯤ ꯂꯩꯌꯦꯕ ꯅꯣ ꯍꯥꯏꯕ ꯑꯃ ꯂꯩꯌꯦꯕ ꯑꯗꯨꯣꯏꯒꯤ ꯃꯤꯅ ꯈꯔ ꯀꯤꯅꯩꯌꯦꯕꯀꯣ ꯑꯗꯨꯒ ꯅꯣꯏꯁꯤꯗꯤ ꯈꯪꯗꯦ ꯅꯣꯏ ꯑꯗꯨꯃꯥꯏ ꯇꯧꯕ꯭ꯔꯥꯗꯤ ꯈꯪꯗꯦ ꯑꯩꯈꯣꯏ ꯈꯨꯟꯗꯗꯤꯀꯣ ꯑꯩꯈꯣꯏꯈꯣꯟꯗꯗꯤ ꯑꯗꯨꯝ ꯃꯤ ꯍꯥꯏꯕꯗꯤ ꯏꯄꯥꯁꯦ ꯍꯧꯗꯤ ꯄꯦꯟꯁꯟ ꯟꯁꯜꯆꯠꯈ꯭ꯔꯦ ꯑꯗꯨꯝ ꯊꯕꯛ ꯇꯧꯕ ꯃꯤꯁꯤꯡꯁꯦ
ꯑꯣ
ꯃꯤꯅ ꯀꯔꯤ ꯍꯥꯏꯇꯥꯔꯦ ꯔꯦꯁꯄꯦꯛ ꯑꯃ ꯌꯥꯝꯅ ꯄꯤꯅꯩꯌꯦꯕ ꯑꯗꯨꯒ ꯀꯔꯤ ꯍꯥꯏꯁꯤꯔꯥ ꯌꯥꯝ ꯊꯥꯒꯠꯄ ꯅꯠꯇꯦꯕ ꯀꯣ ꯑꯩꯈꯣꯏꯁꯦ ꯄꯩꯁꯥ ꯈꯤꯇꯪ ꯊꯣꯛꯑꯦ ꯍꯥꯏꯕꯗꯤ ꯁꯦꯟꯇ꯭ꯔꯦꯜꯒꯤ ꯊꯕꯛ ꯇꯧꯋꯦ ꯍꯥꯏꯕꯒꯤ ꯃꯤꯅ ꯌꯥꯝꯅ ꯀꯔꯤ ꯍꯥꯏꯁꯤꯔꯥ ꯌꯦꯡ ꯊꯤꯗꯕꯗꯣ
ꯑꯥꯎ
ꯑꯗꯨꯃꯥꯏꯅ ꯇꯧꯋꯦꯕ ꯑꯩꯈꯣꯏꯕꯨ ꯌꯥꯝ ꯔꯦꯁꯄꯦꯛ ꯄꯤꯔꯒ ꯌꯥꯝꯅ ꯍꯥꯏ ꯇꯥꯏꯞꯇ ꯑꯕꯃꯨꯛ ꯍꯥꯏꯕꯗꯤ ꯑꯕꯃꯨꯛ ꯍꯥꯏꯕꯗꯤ ꯑꯗꯨꯝ ꯌꯥꯝ ꯇꯧꯕ ꯌꯥꯝꯇꯥ ꯇꯧꯋꯦ ꯍꯥꯏꯕ ꯅꯠꯇꯕ ꯇꯧꯋꯦꯕ
ꯎꯝ
ꯑꯗꯨꯒꯤ ꯃꯤꯅ ꯎ ꯎꯁꯤꯠꯄ ꯊꯕꯛ ꯋꯥꯕ ꯇꯧꯗꯦꯕ
ꯎꯝ ꯐꯩꯕꯅꯦ
ꯑꯗꯨꯒꯒꯤ
ꯑꯗꯨꯒꯨꯝꯕ ꯑꯃ ꯂꯩꯔꯅꯤꯀꯣ
ꯍꯣꯏ ꯑꯗꯣ ꯔꯦꯡꯄꯥꯛꯈꯣꯏꯁꯨ ꯔꯦꯡꯄꯥꯛ ꯔꯦꯡꯄꯥꯛꯈꯣꯏꯁꯨ ꯌꯦꯡꯉꯛꯑꯣ ꯑꯦ ꯃꯄꯥꯁꯨ ꯌꯦꯡꯉꯣ ꯍꯧꯖꯤꯛꯀꯤ ꯣꯏꯣꯏ ꯃꯣꯏꯁꯨ ꯍꯦꯟꯅ ꯆꯥꯎꯕꯅꯦꯕꯀꯣ ꯑꯗꯨꯒꯤ ꯃꯤꯅ ꯌꯥꯝꯅ ꯔꯦꯁꯄꯦꯛ ꯄꯤꯅ ꯄꯤ ꯄꯤꯕꯤꯕꯅꯦꯕ
ꯎꯝ
ꯑꯗꯨꯒ ꯈꯨꯟꯒꯨꯝꯕꯗ ꯐꯪꯁꯟꯒꯨꯝꯕ ꯂꯩꯔꯦ ꯑꯗꯨꯝ ꯈꯨꯟꯗ ꯅꯨꯄꯥ ꯑꯩꯣꯏꯁꯦ ꯊꯕꯛ ꯇꯧꯕ ꯃꯤꯁꯤꯡꯁꯦ ꯑꯗꯨꯝ ꯒ꯭ꯌꯥꯁꯀꯨꯝꯕꯗ ꯆꯤꯞ ꯒ꯭ꯁ ꯑꯗ ꯄꯦꯁꯦꯟ ꯑꯗꯨꯝ ꯀꯧꯕꯅꯦꯕ ꯑꯗꯨꯒꯤ ꯍꯧꯖꯤꯛꯀꯤ ꯑꯩꯒꯤ ꯏꯄꯥꯒ ꯏꯅꯣꯄꯥꯒꯤ ꯃꯄꯥꯗꯣ ꯑꯗꯨꯝ ꯃꯣꯏꯅ ꯑꯗꯨꯝ ꯀꯧꯕꯤꯕꯅꯦꯕ ꯒꯦꯁꯅ ꯑꯗꯨꯒꯤ ꯃꯤꯅꯁꯨ ꯑꯗꯨꯝ ꯉꯔ ꯁꯦꯠꯄꯤꯕ
ꯎꯝ
ꯑꯗꯨꯒ ꯑꯗꯨꯒ ꯏꯄꯥꯛ ꯈꯇ ꯅꯠꯇꯕ ꯑꯩꯈꯣꯏ ꯏꯕꯥꯊ ꯑꯩꯈꯣꯏꯁꯨ ꯑꯗꯨꯝ ꯈꯨꯟꯒꯤ ꯑꯆꯧꯕ ꯑꯃ ꯄꯥꯏꯔꯕꯅꯤꯅ ꯃꯤꯅ ꯈ ꯈꯤꯇꯪ ꯌꯦꯕꯤꯕꯗꯣ
ꯑꯣꯥꯎ
ꯑꯗꯨꯃꯥꯏꯅ ꯇꯧꯋꯦꯕ
ꯎꯝ ꯅꯣꯏ ꯕꯥꯆꯧꯗꯤ ꯀꯩ ꯊꯕꯛ ꯇꯧꯒꯦ
ꯃꯥ ꯀꯩꯝ ꯇꯧꯗꯦ ꯑꯗꯣ ꯃꯥꯁꯦ ꯃꯅꯨꯡꯗꯗꯤ ꯊꯕꯛ ꯍꯥꯏꯕꯗꯤ ꯃꯆꯥ ꯃꯆꯥ ꯍꯥꯏꯗꯣꯏꯔꯥ ꯃꯣꯏ ꯈꯔ ꯑꯆꯧꯕꯒꯗꯤ ꯈꯔ ꯈꯪꯅꯕ ꯈꯪꯗꯦ ꯑꯩꯁꯨ ꯑꯗꯨꯗꯣ ꯀꯩꯝꯇ ꯇꯧꯗꯦꯗꯨꯕꯨꯣ ꯏꯃꯥꯆꯧꯗꯨꯗꯤꯀꯣ ꯑꯉꯟꯕꯗꯤ ꯍꯥꯏꯕ꯭ꯔꯥ ꯃꯣꯏꯒꯤ ꯑꯃ ꯑꯗꯨꯗ ꯊꯕꯛꯇꯤ ꯇꯧꯋꯦꯕ
ꯎꯝ ꯅꯣꯏꯒꯤ ꯑ ꯑ ꯅꯣꯏꯒꯤ ꯕꯕꯥꯒꯤ ꯃꯆꯤꯟꯅꯥꯎ ꯁꯦꯟꯇ꯭ꯔꯦꯜ ꯊꯕꯛ ꯇꯧꯕ ꯀꯌꯥꯝ ꯌꯥꯝꯕ꯭ꯔꯥ
ꯌꯥꯝꯗꯦ ꯏꯄꯥ ꯑꯣꯏ ꯑꯗꯨꯒ ꯍꯧꯖꯤꯛꯀꯤ ꯀꯔꯤ ꯑꯩꯅ ꯑꯩꯈꯣꯏꯅ ꯑꯗꯨꯝ ꯌꯦꯡꯕ ꯑꯉꯥꯡꯗꯣ
ꯑ ꯌꯥ ꯄꯥꯗꯣ
ꯍꯣꯏ ꯃꯄꯥꯗꯣ ꯑꯥꯔꯃꯤ ꯑꯣꯏꯔꯦ ꯑꯗꯣ ꯃꯥ ꯃꯣꯏꯗꯣ ꯁꯦꯟꯇ꯭ꯔꯦꯜ ꯑꯣꯏꯕꯗꯤ ꯈꯪꯗꯦꯕꯀꯣ
ꯑꯥꯎ
ꯑꯣꯏꯗꯤ ꯑꯣꯏꯔꯝꯃꯁꯦ ꯑꯗꯨꯒ ꯏꯃꯥꯟꯅꯕꯤ ꯑꯃꯒꯤ ꯃꯄꯥꯗꯣ
ꯎꯝ
ꯑꯥꯗ ꯂꯩꯕꯗꯣ ꯃꯨꯕ ꯍꯣꯏ ꯃꯥ ꯇꯤ ꯃꯅꯤꯄꯨꯔꯗ ꯑꯣꯏꯕ ꯑꯦ ꯑꯥ ꯑꯩꯈꯣꯏ ꯑꯥ ꯀꯩꯅꯣ ꯏꯔꯝꯗꯝꯗ ꯑꯣꯏꯌꯦꯕ
ꯑꯣ ꯏꯔꯝꯗꯝꯗꯗ
ꯑꯗꯣ ꯃꯣꯏꯒꯤ ꯁꯦꯟꯇꯔ ꯑꯣꯏꯕꯗꯤ ꯐꯪꯗꯦ
ꯎꯝ
ꯍꯣꯏꯗꯤ
ꯅꯅꯦꯒꯤ ꯅꯨꯄꯥꯗꯤ ꯑꯣꯏꯌꯦꯀꯣ
ꯀꯔꯤ
ꯅꯅꯦꯒꯤ ꯅꯨꯄꯥꯁꯨ ꯑꯣꯏꯌꯦꯀꯣ ꯍꯥꯏꯕ
ꯏꯅꯦꯒꯤ ꯅꯨꯄꯥꯗꯤ ꯀꯔꯝꯕꯔꯣ
ꯍꯣꯏ ꯑꯣꯏꯌꯦ ꯍꯥꯏꯗꯨꯗꯤ
ꯎꯝ
ꯃꯥꯒ ꯑꯩꯒ ꯏꯄꯥꯒ ꯂꯥꯏꯟ ꯃꯥꯟꯅꯩꯌꯦꯕꯀꯣ ꯑꯦ ꯃꯣꯏꯒꯤ ꯊꯕꯛ ꯃꯃꯤꯡꯕꯨꯗꯤ ꯃꯟꯅꯕ ꯑꯗꯨꯕꯨ ꯂꯥꯏꯟꯗꯤ ꯇꯣꯉꯥꯟ ꯇꯣꯉꯥꯟꯕ
ꯎꯝꯝ
ꯑꯩꯈꯣꯏ ꯏꯄꯥꯅ ꯁꯥ ꯉꯥꯉꯣꯟꯗ ꯑꯗꯨꯒ ꯀꯩꯅꯣꯗꯨꯅ ꯄꯨꯔꯥ ꯀꯩꯅꯣꯒꯤ ꯑꯗꯨꯒ ꯐꯨꯠꯕꯣꯜꯒꯤꯁꯨ
ꯑꯣ